ꯑꯗꯨꯅꯦ ꯋꯥꯔꯤꯁꯦ ꯅꯨꯡꯉꯥꯏꯔꯀꯥꯟꯗ
ꯅꯨꯡꯉꯥꯏ ꯅꯨꯡꯉꯥꯏ ꯇꯥꯟꯅ ꯇꯠꯂꯦ ꯍꯥꯏꯕꯦꯠꯇ
ꯎꯝ ꯀꯔꯝ ꯀꯥꯟ ꯂꯥꯛꯑꯣꯕ ꯍꯩꯅꯧꯗꯤ ꯂꯣꯏꯗꯣꯔꯦ ꯅꯣꯏ ꯂꯥꯛꯀꯦ ꯍꯥꯏꯕ꯭ꯔꯥ ꯑꯈꯣꯏ ꯂꯥꯛꯑꯣ ꯍꯥꯏꯕ꯭ꯔꯥ ꯌꯥꯏꯗ ꯏꯌꯥꯗ ꯑꯁ ꯑꯩ ꯂꯥꯛꯄꯗꯤ ꯇꯟꯂꯦꯍꯦ ꯀꯔꯤꯒꯤ ꯇꯜꯂꯦ
ꯅꯪꯁꯨ ꯃꯄꯥꯟ ꯊꯣꯛꯄ ꯇꯟꯕ ꯀꯥꯡꯕꯨꯗ ꯌꯥꯎꯔꯤꯔꯕ
ꯑꯁ ꯃꯥꯅꯦꯃꯦ ꯑꯩꯗꯤ ꯍꯧꯖꯤꯛꯀꯥꯟꯁꯤ ꯃꯤꯒ ꯑꯃꯇ ꯎꯅꯤꯡꯗꯕꯤꯅꯦꯕ ꯂꯩꯔꯤ ꯐꯤꯕꯝꯁꯦ
ꯃꯄꯥꯟ ꯊꯣꯛꯄ ꯇꯟꯕꯩ ꯋꯥꯗꯤ ꯏꯕꯦꯝꯃ ꯑꯩꯁꯨ ꯇꯟꯃꯟꯗꯅ ꯀꯩꯝ ꯆꯥꯗꯦ ꯀꯩꯝ ꯆꯥ ꯑꯩ
ꯀ꯭ꯋꯥꯇꯒ ꯈꯔ ꯈꯔ ꯆꯥꯖꯔꯝꯕꯅꯦ ꯃꯄꯥꯟ ꯊꯣꯛꯄ ꯍꯦꯛ ꯇꯟꯃꯟꯗꯅ ꯆꯥꯗ ꯊꯣꯛꯣꯛꯑꯦꯗꯅ
ꯌꯥꯏ ꯄꯩꯁꯥꯁꯨ ꯁꯦꯕ ꯑꯣꯏꯕ ꯃꯥꯅꯦ ꯆ ꯀꯨꯆꯨꯁꯨ ꯁꯦꯝꯃ ꯃꯥꯅꯦ ꯑꯗꯨꯅ ꯃꯔꯨꯅꯦ
ꯍꯣꯏ ꯅꯨꯡꯁꯥꯗꯨꯗ ꯆꯠꯂꯒ ꯊꯣꯛꯑ ꯂꯩꯔꯨꯗꯣꯏꯅꯤꯗꯅꯀꯣ
ꯃꯥꯅꯦ ꯄꯩꯁꯥꯁꯨ ꯇꯤꯡꯣꯏꯕꯅꯤꯅ ꯄꯩꯁꯥꯁꯨ ꯇꯤꯡꯗ꯭ꯔꯦ ꯀꯨꯆꯨꯁꯨ ꯁꯦꯝꯃꯦ ꯀꯥꯟꯅꯗꯗ ꯆꯥꯟꯅꯩꯌꯦ
ꯇꯨ ꯏꯟ ꯋꯥꯟ ꯍꯥꯏꯗꯣ ꯍꯥꯏꯡ ꯅꯪ ꯀꯦꯅꯕꯒ ꯂꯩꯅꯤꯡꯗ꯭ꯔꯣ
ꯑꯩꯅꯣ ꯏꯅꯝꯗ ꯅꯍꯥꯟ ꯀꯩꯅꯣ ꯑꯃ ꯀꯩꯅꯣ ꯃꯣꯏꯨꯔ ꯃꯣꯏꯨꯔꯥꯏꯩ ꯐꯦꯁꯋꯥꯁ ꯑꯃꯒ ꯀꯩꯅꯣꯝꯃ ꯀꯛꯄꯤꯔꯛꯑꯣ ꯍꯥꯏꯒꯦꯅꯦꯗꯤ ꯀꯛꯄ꯭ꯔꯥ ꯀꯛꯇꯕ꯭ꯔꯣ ꯈꯪꯗꯦ
ꯀꯔꯝꯕꯒꯤꯅꯣ ꯍꯥꯏꯖꯦ
ꯐꯦꯁ ꯋꯥꯁ ꯑꯃꯅꯦ ꯑꯗꯨꯒ ꯁꯤꯔꯝ ꯑꯃꯒ ꯀꯛꯄꯤꯔꯛꯑꯣꯅ ꯍꯥꯏꯈꯤꯕꯅꯦ ꯃꯥꯅ ꯐꯣꯇꯣ ꯈ ꯐꯔꯝ ꯐꯣꯇꯣꯒꯗꯤ ꯊꯥꯔꯥ ꯃꯅꯦꯗ ꯀꯛꯏꯔꯥ ꯀꯛꯇ꯭ꯔꯤꯔꯥ ꯈꯪꯗ꯭ꯔꯦ ꯑꯩꯁꯨ ꯏꯇ ꯍꯪꯒꯦ ꯇꯧꯕꯅꯦ ꯀꯥꯎꯑꯣ ꯑꯗꯨꯝ ꯀꯛꯑꯝꯕꯗ ꯌꯥꯏꯗꯤꯃ ꯑꯩꯉꯣꯟꯗ ꯅ ꯅꯍꯥꯟꯗꯒꯤ ꯀꯩꯅꯣꯝ ꯇꯧꯝꯅꯤ ꯑꯣ ꯇꯤ ꯄꯤ ꯂꯧꯔꯤꯕꯝꯅꯦꯕ ꯑ
ꯄ ꯀꯛꯀꯅꯤꯅ
ꯀꯛꯑꯃꯗꯤ ꯐꯅꯤ
ꯑꯩꯒꯤ ꯑꯩꯒꯤꯁꯨ ꯑꯍꯨꯝꯅꯤ
ꯎꯝ ꯀꯩꯅꯣꯅꯦ ꯇꯣꯅꯔ ꯄ꯭ꯂꯦꯠꯇꯣ ꯎꯝ
ꯇꯣꯅꯄꯦꯠ ꯑꯃꯅꯦ ꯁꯦꯔꯝꯅꯦ
ꯁꯟꯁꯀ꯭ꯔꯤꯟꯒ ꯎ ꯁꯟꯁꯀ꯭ꯔꯤꯟꯁꯦ ꯁꯟꯁꯀ꯭ꯔꯤꯟꯁꯦ ꯑꯃ ꯁꯤꯅꯤꯡꯉꯕꯅꯦ ꯑꯗꯣ ꯄꯩꯁꯥ ꯂꯩꯇ ꯂꯩꯔꯦ ꯁꯤꯜꯂꯣ ꯅꯪꯒꯤ ꯎꯔꯤꯡ ꯀꯩꯀꯥ ꯃꯌꯥꯝ ꯊꯣꯛꯂꯛꯏꯗꯣ
ꯑꯗꯨꯗꯣ ꯀꯩꯅꯣ ꯇꯧꯗꯅꯕ
ꯑꯩꯩꯅ ꯍꯧꯖꯤꯛ ꯑꯅꯧꯕ ꯁꯤꯔꯝ ꯑꯃ ꯀꯛꯇꯣꯏꯁꯦ ꯎ ꯁꯤ ꯀꯩꯅꯣꯅꯦꯕ ꯎꯝ
ꯃꯥꯏ ꯈꯨꯏꯖꯟꯗꯅꯕ
ꯎꯝ
ꯃꯥꯏ ꯇꯤꯡꯊꯣꯛꯑ ꯂꯩꯅꯕ ꯑꯗꯒꯤ ꯑꯩꯈꯣꯏꯒꯤ ꯗꯥꯛꯀꯨꯝꯕ ꯂꯩꯍꯧꯕ ꯂꯩꯗꯥꯏꯅꯦ ꯑꯗꯨꯒꯨꯝꯕ ꯃꯌꯥꯝꯗꯣ ꯑꯗꯨ ꯐꯅꯕ ꯄꯦꯞꯇꯥꯏꯠꯀꯤꯗꯨꯅ ꯑꯃꯨꯛ ꯀꯩꯅꯣꯅꯦꯕ ꯎꯔꯤꯡꯒ ꯃꯥꯏ ꯈꯣꯏꯖꯟꯕꯗꯣ ꯇꯪ ꯐꯅꯅꯦꯕ ꯍꯧꯖꯤꯛ ꯑꯃꯨꯛ ꯑꯩꯅ ꯑꯅꯧꯕ ꯀꯛꯇꯣꯏꯁꯤꯅ ꯃꯥꯏ ꯈꯨꯏꯕ ꯈꯣꯠꯄ
ꯑꯗꯒꯤ ꯏꯁꯀꯤꯟ ꯒ꯭ꯂꯣ ꯑꯣꯏꯊꯣꯔꯛꯅꯕ
ꯎꯝ
ꯑꯗꯨꯒꯨꯝꯕ ꯑꯃ ꯑꯣꯏꯕ
ꯎꯝ
ꯏꯟꯒ꯭ꯔꯤꯗꯤꯌꯦꯟ ꯑꯗꯨꯅ ꯌꯥꯝꯕ ꯍꯦꯜꯂꯦꯕ
ꯀꯩꯅꯣꯒꯤ ꯑꯃ ꯃꯣꯏꯆꯔꯥꯏꯖꯔꯗꯨꯗꯤ ꯌꯥꯝ ꯅꯨꯡꯉꯥꯏꯑꯕꯀꯣ ꯑꯩꯅ ꯁꯤꯖꯤꯟꯅꯩꯗꯣ
ꯎꯝ
ꯇꯥꯡꯁꯨ ꯇꯥꯡꯉꯦ ꯃꯣꯏꯆꯔꯥꯏꯖꯔꯗꯨꯗꯤ ꯑꯗꯨ ꯁꯟ꯭ꯀ꯭ꯔꯤꯟꯗꯣ ꯑꯃ ꯁꯤꯟꯅꯤꯡꯕꯅꯤꯅ ꯁꯟ꯭ꯀ꯭ꯔꯤꯟꯁꯦ ꯀꯝ ꯁꯤꯟꯅꯁꯤꯒꯦꯅ ꯈꯜꯂꯤꯕꯅꯦ
ꯃꯣꯆꯔꯥꯏꯖꯔ ꯅꯪꯅ ꯀꯩ ꯀꯝꯄꯦꯅꯤꯒꯤꯅꯦꯕ
ꯕꯥꯌꯣꯙꯔꯃ ꯕꯥꯌꯣꯙꯔꯃ ꯎ
ꯎꯝ
ꯑ ꯑꯗꯨꯗꯣ ꯁꯤꯔꯝꯒ ꯀꯣꯅꯣꯝꯃꯒꯗꯤ ꯀꯛꯑꯣꯅ ꯍꯥꯏꯈꯤꯕꯅꯦ ꯁꯟꯁ꯭ꯀ꯭ꯔꯤꯟꯗꯣ ꯑꯩ ꯈꯔ ꯂꯩꯔꯛꯅꯤ ꯀꯛꯀꯦꯅ ꯄꯩꯁꯥ ꯂꯩꯇꯦꯕ ꯑꯁ ꯑꯩꯖꯨ ꯑꯍꯨꯝꯅꯤ ꯀꯠꯊꯂꯤꯖ ꯄꯩꯁꯥꯗꯤ ꯑꯌꯧꯕꯅꯤ ꯌꯧꯕ ꯀꯩꯅꯣꯒꯤꯗꯣ ꯁꯤꯖꯤꯟꯅꯅꯤꯡꯉꯦꯕ ꯌꯥꯝꯅ ꯑꯃ ꯀꯔꯤꯕ ꯕ꯭ꯌꯨꯇꯤ ꯑꯣꯐ ꯖꯣꯁꯣꯟ ꯍꯥꯏꯕ꯭ꯔꯥ
ꯎꯝ
ꯑꯗꯨꯗꯣ ꯁꯤꯖꯤꯟꯅꯅꯤꯡꯉꯦꯕ ꯇꯥꯡꯕꯗꯤ ꯇꯥꯡꯉꯦꯀꯣ ꯥꯇꯥꯡꯉꯦ ꯑꯁ ꯀꯣꯔꯤꯌꯥꯇ꯭ꯔꯗ ꯀꯣ ꯇꯥꯡꯉ ꯇꯥꯡꯉꯦ ꯑꯗꯨ ꯇꯥꯡꯕꯅꯤꯅ ꯉꯝꯗꯕ ꯑꯩ ꯍꯟꯇꯥꯛ ꯑꯣꯐꯔ ꯂꯥꯛꯄ ꯂꯥꯛꯄꯗꯅꯦꯕ ꯀꯥꯛꯍꯜꯂꯤꯗꯣ ꯑꯗꯣ ꯑꯣꯐꯔ ꯄꯥꯞꯇꯕꯤꯗ ꯂꯨꯄꯥ ꯂꯤꯁꯤꯡ ꯑꯅꯤꯒ ꯆꯥꯇ꯭ꯔꯦꯠꯅꯦꯕ ꯑꯗꯨꯅꯦ ꯀꯥꯏꯗꯩ ꯑꯗꯨꯗꯤ ꯀꯩꯅꯣꯗꯨꯗ ꯁꯦꯔꯝꯗꯨꯗ ꯄꯦꯠꯇꯨꯗ ꯑꯃꯨꯛ ꯂꯨꯄꯥ ꯆꯃꯥꯄꯟ
ꯑꯗꯒꯤ ꯁꯥꯟꯁꯀ꯭ꯔꯤꯟꯗꯨꯅ ꯀꯌꯥꯅꯣ ꯂꯤꯁꯤꯡ ꯑꯃ ꯆꯥꯝꯉꯥꯗꯨꯗ ꯂꯨꯄꯥ ꯆꯥꯇ꯭ꯔꯨꯛꯀ ꯌꯥꯡꯈꯩꯗꯔꯒ ꯑꯣꯐꯔ ꯂꯥꯛꯄ ꯑꯗꯨ ꯀꯛꯎꯔꯤꯅ
ꯀꯛꯑꯣꯗꯤ ꯑꯃ ꯑꯩꯒꯤ ꯁꯤꯔꯝ ꯃꯥꯅ ꯑꯣꯔꯗꯤꯅꯔꯤꯗꯣ ꯑꯗꯨꯝ ꯅꯨꯡꯉꯥꯏꯗ ꯑꯗꯨꯝ ꯁꯤꯖꯤꯟꯅꯑꯣ ꯍꯥꯏꯕꯅꯦꯕ
ꯎꯝ ꯑꯣꯔꯗꯤꯅꯔꯤꯒꯤꯗꯤꯅꯦ ꯁꯦꯔꯦꯝꯗꯨ ꯁꯤꯖꯤꯟꯅꯧ
ꯁꯤꯔꯝꯗꯣ ꯅꯨꯡꯉꯥꯏꯌꯦꯅ ꯑꯗꯨꯗꯣ ꯀꯛꯄꯤꯔꯛꯑꯣꯅ ꯍꯥꯏꯈꯤꯕꯅꯦ ꯀꯛꯄ꯭ꯔꯥ ꯀꯛꯇꯕ꯭ꯔꯥ ꯍ ꯗꯦ ꯑꯩꯖꯨ ꯑꯗꯨꯝ ꯂꯩ ꯑꯣꯗꯤꯅꯔꯤꯒꯤꯗꯣ ꯑꯗꯨ ꯅꯨꯡꯉꯥꯏꯕꯅꯦ ꯑꯣꯗꯤꯅꯔꯤꯗꯤ ꯃꯣꯏ ꯍꯧꯖꯤꯀꯥꯟ ꯃꯍꯥ ꯀꯩꯅꯣ ꯇꯧꯋꯤꯗꯅ ꯃꯥꯏꯗꯣ ꯌꯥꯝ ꯀꯥ ꯍꯦꯟꯅ ꯁꯤꯖꯤꯟꯅꯕ ꯅꯠꯇ꯭ꯔꯤꯗꯔ ꯑꯗꯨꯗꯨꯅꯅꯦ ꯑꯣꯖꯤꯅꯦꯒꯤꯗꯣ ꯑꯗꯨꯝ ꯍꯜꯂꯛꯈꯤꯔꯅꯣ ꯎꯝ ꯍꯣꯏ ꯑꯩꯈꯣꯏꯒꯤ ꯀꯩꯅꯣ ꯇꯧꯔꯝꯃꯤ ꯆꯍꯤꯁꯨ ꯌꯥꯝꯈꯠꯂꯛꯄꯒ ꯏꯁꯀ꯭ꯔꯤꯟꯗꯨ ꯈꯣꯏꯖꯤꯜꯂꯛꯄꯒ ꯎ
ꯑꯗꯨ ꯌꯥꯗ꯭ꯔꯦꯕ
ꯎꯝ ꯅꯣꯏ ꯍꯧꯖꯤꯛꯇꯤ ꯅꯧꯔꯤꯕꯅꯤꯅ ꯏꯁꯀꯤꯟ ꯀꯦꯌꯔꯗꯨ ꯐꯖꯅ ꯇꯧꯍꯧꯔꯣ ꯍꯣꯏ ꯑꯗꯨꯅ ꯍꯌꯦꯡ ꯀꯨꯏꯅ ꯆꯠꯂꯗꯕꯅꯤ ꯃꯥꯅꯤ ꯃꯣꯏꯗꯤ ꯅꯣꯏꯒ ꯅꯣꯏꯈꯠꯂꯛꯄꯒ ꯆꯍꯤ ꯌꯥꯝꯈꯠꯂꯛꯄꯒ ꯈꯣꯏꯖꯜꯂꯛꯏꯅ
ꯑꯗꯨ ꯃꯍꯤꯡꯗꯤ ꯀꯥꯗ꯭ꯔꯤꯌꯦ
ꯃꯍꯤꯡ ꯀꯥꯗꯔꯤꯗ ꯐꯩ ꯑꯁ ꯑꯩꯈꯣꯏ ꯃꯥꯜ ꯂꯣꯏꯔꯦ ꯃ ꯃꯥꯏꯁꯦ ꯈꯨꯏꯖꯤꯜ ꯅꯛꯄꯒꯤ ꯋꯥꯅꯤ ꯃꯥ ꯍꯤꯡꯂꯤ ꯀꯥꯔꯗ꯭ꯔꯤꯕ ꯃꯍꯤꯡꯁꯦ ꯕꯦꯔꯥꯅꯤꯅꯤ
ꯑꯩꯁꯨ ꯃꯦꯒꯥꯕꯟꯗꯦ
ꯀꯩꯅꯣ ꯁꯥꯎꯟꯁꯦ ꯌꯥꯝ ꯍꯧꯔꯝꯕꯅꯦ ꯑꯃꯨꯛ ꯈꯪ ꯄꯤꯛ ꯄꯤꯛꯁꯟꯈ꯭ꯔꯦ
ꯑꯁ ꯑꯩꯉꯣꯟꯗ ꯑꯩꯅ ꯉꯥꯡꯗꯣꯛ ꯑꯗꯨꯝ ꯇꯥꯕ ꯑꯗꯨꯒꯤꯅ ꯂꯩꯇꯕ
ꯍꯥꯥ ꯑꯩꯅ ꯉꯥꯡꯕꯗꯣ ꯁ꯭ꯋꯥꯏꯗꯪ ꯇꯥꯖꯔꯤꯕ
ꯑꯗꯨꯗꯒꯤ ꯑꯩꯅ ꯑꯃꯨꯛ ꯂꯩꯗꯕꯅꯦꯕ
ꯑꯣ ꯑꯃ ꯌꯥꯝ ꯄꯤꯛꯁꯟꯈ꯭ꯔꯦꯗꯣ ꯇꯥꯈꯤꯗ꯭ꯔꯦ ꯌꯥꯝ ꯇꯞꯅ ꯄꯦꯛꯅꯕꯗꯤ ꯇꯥꯕ ꯇꯥꯕꯨꯗꯤ ꯇꯥꯏꯌꯦ ꯑꯗꯨ ꯌꯥꯝ ꯈꯔ ꯇꯞꯄ ꯋꯥꯅꯤꯗ
ꯎꯝ ꯑꯩꯅꯕꯨ ꯍꯅ ꯐꯨꯜ ꯂꯩꯈꯠꯂꯝꯕꯅꯦ ꯑꯗꯣ ꯑꯩꯉꯣꯟꯗ ꯑꯗꯨꯝ ꯑꯩꯅ ꯉꯥꯡꯒꯤꯗ ꯑꯗꯨꯝ ꯍꯟꯖꯔꯛꯂꯣꯏꯕ
ꯏꯒꯣ ꯆꯄꯗꯣ꯫
ꯎꯝ꯫
ꯎꯝ ꯑꯗꯨꯗꯨꯒꯤ ꯑꯩꯅꯃꯨꯛ ꯂꯩꯗꯕ ꯌꯥꯏ ꯌꯥꯏ꯫ ꯁꯥꯖꯨ ꯁꯥꯏꯌꯦ ꯅꯨꯡꯁꯥꯁꯤꯖꯨ ꯁꯥꯏ ꯁꯥꯏ꯫
ꯅꯨꯡꯁꯥ ꯈꯨꯁꯥꯁꯤꯗꯤ ꯄꯦꯜꯂꯤꯍꯦ꯫
ꯑꯁ ꯅ ꯅꯣꯏ ꯏꯅꯝ ꯐꯣꯟ ꯇꯧꯔꯛꯀꯦ ꯍꯥꯏꯕꯅꯦ꯫ ꯑꯁ ꯍꯧꯖꯤꯛꯂꯣ ꯍꯥꯏꯖꯦ꯫
ꯎꯝ ꯑꯩꯁꯤꯅ ꯂꯣꯏꯁꯤꯜꯂꯅꯤꯕꯀꯣ ꯑꯗꯨꯗꯨꯒ ꯃꯥ
ꯃꯥ ꯇꯧꯔꯛꯑꯅꯤ ꯍꯣꯏ ꯍꯣꯏ ꯇꯧꯔꯛꯑꯣꯌꯨ꯫
ꯎꯝ ꯑꯁꯤꯅ ꯁꯤꯒ ꯃꯥꯄꯜ ꯁꯨꯗꯣꯏꯅꯦ ꯑꯩ꯫
ꯎꯝ꯫
ꯊꯨꯗ꯭ꯔꯣ꯫
ꯊꯨꯏꯌꯦ ꯑꯗꯨꯝ ꯁꯨꯕꯅꯤꯗ ꯃꯤ ꯑꯃꯅꯤꯅ ꯋꯥꯔꯤ ꯐꯖꯅ ꯁꯥꯟꯅꯕꯗ꯫
ꯎꯝ꯫ ꯎꯝ ꯃꯣꯏ ꯃꯥꯃꯥ ꯑꯣꯏꯅ ꯇꯧꯍꯜꯂꯛꯀꯦꯌꯦ꯫
ꯎꯁ
ꯍꯣꯏ ꯍꯣꯔꯦꯟ-ꯍꯣꯔꯦꯟ-ꯍꯣꯔꯦꯟ ꯈꯔ ꯉꯥꯏꯍꯥꯛ ꯂꯩꯔꯒ ꯁꯥꯟꯅꯖꯤꯕ ꯑꯩꯃꯨꯡ ꯉꯍꯥꯛ ꯄꯣꯊꯥꯔꯨꯈꯤꯒꯦ꯫ ꯈꯔ ꯅꯝꯃꯨꯈꯤꯒꯦ ꯑꯩꯁꯨ꯫
ꯅꯝꯃꯣ-ꯅꯝꯃꯣ꯫ ꯏꯌꯔꯄꯤꯁ ꯍꯥꯞꯆꯤꯜꯂꯒ ꯅꯝꯃꯨ ꯌꯥꯗ꯭ꯔꯣ?
ꯏꯌꯔꯄꯤꯁ ꯍꯥꯞꯆꯜꯂꯒ ꯅꯝꯕꯗꯣ ꯁꯥꯎꯟ ꯇꯥꯕꯅꯤꯅ ꯌꯥꯗꯕ ꯋꯥꯔꯤ ꯁꯥꯟꯅꯔꯒ ꯅꯝꯕꯗꯣ꯫
ꯑꯣ ꯅꯝꯕꯒꯤ꯫
ꯎꯝ꯫
ꯎꯝ꯫ ꯅꯝꯕꯗ
ꯅꯝꯕꯗꯨꯅ ꯀꯃꯥꯏꯅ ꯑꯃꯨꯛ ꯇꯧꯔꯤꯅꯣꯕ ꯑꯗꯣ ꯁꯤꯗ ꯍꯥꯏꯕ ꯌꯥꯗꯦꯕ ꯍꯣꯏ ꯀꯣꯟꯅ ꯍꯥꯏꯅꯔꯁꯦꯕ ꯑꯗꯨꯅ
ꯍꯣꯏ ꯍꯣꯏ
ꯆꯨꯝꯃꯦ-ꯆꯨꯝꯃꯦ ꯅꯤꯌꯣꯝ ꯆꯨꯝꯃꯦ ꯑꯩꯈꯣꯏ ꯅꯨꯡꯇꯤꯒꯤ ꯋꯥꯀꯤꯟ ꯆꯠꯂꯤꯌꯦ ꯐꯩꯌꯦ ꯆꯠꯂꯣ ꯆꯠꯀꯗꯕꯅꯦ ꯑꯩꯈꯣꯏꯗꯤ ꯌꯥꯍꯧ ꯊꯦꯡꯗꯅ ꯌꯥꯗ꯭ꯔꯦ ꯑꯁ ꯍꯥꯟꯅ ꯑꯌꯨꯛꯇ ꯆꯠꯂꯝꯃꯦ ꯄꯨꯡ ꯑꯍꯨꯝ ꯃꯈꯥꯏꯗ
ꯉꯝꯗ꯭ꯔꯦꯅ ꯇꯣꯛꯊꯣꯛꯑ ꯅꯨꯡꯗꯥꯡ
ꯅꯨꯡꯗꯥꯡ-ꯅꯨꯡꯗꯥꯡ ꯑꯗꯨꯝ ꯆꯠꯂꯦ ꯎꯝ ꯐꯩꯅꯦ ꯇꯣꯟꯗꯣꯟꯅ ꯉꯥꯡꯕꯗ-ꯉꯥꯡꯕꯗ ꯑꯩꯉꯣꯟꯗ ꯌꯥꯍꯧ ꯊꯦꯡꯉꯦꯅ
ꯎꯝ
ꯑꯩ ꯇꯨꯝ ꯍꯧꯒꯠꯇꯦ ꯑꯁ ꯀꯪꯒꯜꯒꯁꯦ ꯍꯦꯛꯇ ꯍꯨꯒꯠꯄꯤꯔꯛꯄꯤꯅꯦ ꯑꯗꯨꯒ ꯅꯪ ꯏꯁ ꯄꯥꯝꯃꯤꯖꯦ ꯁꯤꯅꯦꯕ ꯅꯠꯇ꯭ꯔꯒ ꯇꯧꯗꯅ ꯑꯇꯣꯝꯕꯤꯅꯔꯣ ꯅꯠꯇꯦ ꯅꯠꯇꯦ ꯑꯩꯈꯣꯏ ꯇꯣꯟꯗꯣꯟꯅ
ꯑꯣ
ꯑꯣ ꯑꯩ ꯌꯥꯍꯧ ꯊꯦꯡꯕꯒꯤ ꯉꯥꯡꯉꯤꯕ ꯄ꯭ꯔꯤꯟꯁꯦꯁꯅꯦꯕ ꯅꯪ ꯑꯣꯏꯅꯤꯡꯉꯤꯖꯦ ꯀꯥ ꯇꯧꯗꯅ ꯑꯣ ꯀꯥꯡꯒꯟꯗꯣ ꯃꯥ ꯅꯨꯡꯇꯤꯒꯤ ꯍꯨꯒꯠꯂꯤꯌꯦ ꯑꯗꯨꯒ ꯇꯨꯝ ꯍꯧꯗꯣꯛ ꯏꯌꯦ ꯑꯩ ꯑꯗꯨꯗꯨꯒꯤ ꯆꯥꯛ ꯂꯣꯏꯍꯧꯔꯦ ꯂꯥꯛꯑꯣ ꯆꯥꯛ ꯆꯥꯔꯨꯖꯤ
ꯍꯌꯦꯡ ꯌꯨꯝ ꯄꯥꯜꯂ ꯆꯥꯟꯅꯔꯣꯏꯌꯦꯅ ꯃꯥ ꯉꯛꯇ ꯉꯥꯡꯉꯤꯌꯦ
ꯑꯁ ꯑꯗꯨꯅꯕꯨ ꯑꯩꯅ ꯁꯦꯟꯗꯣꯏ ꯆꯥꯎ ꯍꯥꯏꯗꯅ
ꯑꯗꯨꯅ ꯐꯥꯗꯧ ꯃꯥꯜꯂꯦꯕ ꯑꯩꯖꯨ
ꯑꯗꯨꯅꯦ ꯁꯦꯟꯗꯣꯏ ꯆꯥꯃꯨꯛ ꯐꯕ ꯂꯩꯄꯣꯟꯇꯦ ꯎꯝ ꯊꯕꯛꯇꯣ ꯍꯥꯟ
ꯊꯕꯛꯇꯣ ꯍꯥꯟꯅ ꯊꯨꯖꯜꯂꯣꯑꯣ ꯎꯝ
ꯑꯗꯨꯒ ꯇꯣꯂꯣꯞꯇꯨꯅ ꯈꯖꯤꯛ ꯈꯖꯤꯛꯁꯤ ꯑꯗꯨꯝ ꯇꯧꯁꯤꯜꯂꯒ ꯌꯥꯝꯃ ꯀꯥꯟꯗ ꯁꯤꯗꯣꯏ ꯀꯣꯛ ꯆꯥꯊꯣꯛ
ꯎꯝ ꯑꯗꯨ ꯐꯅꯤꯕꯣ ꯀꯥꯟꯅꯗꯦ
ꯍꯣꯏꯔꯦꯟ ꯅꯣꯏ ꯑꯇꯣꯝꯕꯤꯗꯣ ꯀꯩ ꯀꯣꯂꯦꯖꯇꯅꯣ ꯍꯪꯉꯨꯔꯦ
ꯎꯥ ꯏꯚꯦꯟꯁꯦ ꯀꯣꯂꯦꯖ ꯀꯧꯕꯔꯥ ꯏꯩꯅꯝꯃꯩ ꯑꯩꯗꯤ ꯃꯥ ꯏꯂꯤꯚꯦꯟ ꯀꯥꯏꯅꯤꯗꯤ ꯀꯅꯥ ꯈꯪꯅꯤ ꯃꯥꯅꯦ ꯃꯥꯅꯦ
ꯑꯦꯜꯚꯦꯟꯖꯤꯕꯨ ꯀꯣꯂꯦꯖꯀꯥ ꯆꯤꯡꯕ꯭ꯔꯥ ꯀꯥꯏꯗ
ꯃꯥ ꯑꯗꯨꯝ ꯆꯨꯝꯒ꯭ꯔꯦ ꯃꯥ ꯑꯗꯨꯝ ꯆꯨꯝꯒ꯭ꯔꯦ
ꯌꯥꯝ ꯉꯝꯃꯦ ꯍꯥꯏꯕ ꯍꯁ ꯉꯥꯛꯇ ꯄꯣꯊꯥꯗ꯭ꯔꯗꯤ ꯁꯤꯗꯤ ꯉꯝꯃꯔꯣꯏꯍꯦ ꯁꯥꯏ ꯌꯥꯝꯅ
ꯁꯥꯏ ꯁꯥꯏ ꯅꯨꯡꯁꯥꯖꯤꯁꯨ
ꯀꯃꯥꯏꯟ ꯇꯧꯔꯤꯖꯥꯅꯣ ꯉꯁꯤ ꯅꯣꯡ ꯅꯤꯅꯤ ꯂꯩꯔꯒ ꯂꯥꯛꯀꯦ
ꯂꯥꯛꯑꯣ ꯀꯩꯅꯣꯒꯤ ꯑꯗꯣ ꯃꯊꯪꯛꯇ ꯊꯣꯛꯄꯗꯣ
ꯎꯝ
ꯑꯗꯨ ꯊꯣꯛꯂꯛꯑꯀꯥꯟ ꯂꯥꯛꯑꯣ
ꯎꯝ ꯍꯣꯏ ꯍꯣꯏ
ꯏꯅꯝ ꯅꯕꯥꯅꯤꯒꯤ
ꯍꯣꯏ ꯍ ꯅꯨꯡꯀꯥꯟꯗ ꯍꯩꯅ ꯂꯣꯏ ꯅꯍꯥꯟꯂꯣꯏꯗ꯭ꯔꯣ
ꯍꯥꯥ ꯍꯥꯏꯅꯧ ꯂꯣꯏꯈꯤꯕ ꯅꯍꯥꯟꯣꯏ ꯀꯩꯁꯨ ꯀꯥꯏꯗꯦ ꯀꯝꯐꯣꯏꯕꯨ ꯂꯥꯛꯑꯣ
ꯎꯝꯝ ꯄꯣꯔꯛꯀꯦ ꯄꯣꯔꯛꯀꯦ ꯆꯝꯐꯣꯏ ꯆꯥꯕꯗꯨꯕꯨꯗꯤ ꯌꯥꯔꯛꯇ꯭ꯔꯣꯕꯅꯤ
ꯍꯥꯟ ꯍꯣꯏꯗ ꯑꯗꯨꯝ ꯊꯣꯛꯂꯛꯑꯅꯤ ꯊꯨꯕꯤꯗ ꯊꯣꯛꯂꯛꯑꯅꯤꯣ
ꯎꯝ
ꯆꯦꯞ ꯃꯥꯥꯟꯅꯤ ꯆꯦꯞ ꯃꯥꯟꯅꯤ ꯃꯣꯏ ꯉꯁꯤ ꯍꯌꯦꯡꯁꯦ ꯑꯗꯨꯝ ꯁꯦꯝꯃꯥꯟꯕꯅꯦ
ꯐꯔꯦꯅꯦ ꯑꯗꯨꯕꯨ ꯑꯣꯏꯅꯗꯤ
ꯁꯦꯝꯃꯛꯀꯅꯤ ꯁꯦꯝ ꯑꯗꯨꯝ ꯊꯨꯅ ꯀꯣꯏ ꯁꯨꯝ ꯌꯥꯝ ꯀꯨꯏꯅ ꯄꯦꯟꯗꯤꯡꯗꯤꯩ ꯁꯨꯝ ꯂꯩꯍꯟꯗꯕꯅꯦ ꯑꯗꯨꯝ ꯆꯠ ꯆꯠ ꯆꯞ ꯇꯧꯔꯛꯀꯅꯤ ꯑꯗꯣ ꯃꯣꯏꯗꯣ ꯊꯋꯥꯏ ꯑꯩꯈꯣꯏ ꯍꯥꯝ ꯇꯧꯔꯛꯄꯗ ꯌꯥꯝ ꯀꯨꯏ ꯀꯨꯏ ꯆꯪꯕꯅꯦꯕ
ꯎꯝ
ꯍꯧꯖꯤꯛꯇꯤ ꯌꯥꯝ ꯇꯨ ꯇꯨꯅꯕꯨ ꯌꯥꯔꯕꯅꯦ
ꯀꯌꯥꯅꯤꯒ ꯆꯪꯈꯤꯒꯦ
ꯈꯥꯏ ꯊꯥ ꯑꯃ ꯍꯦꯟꯗꯨꯒ ꯆꯪꯕ ꯌꯥꯎꯋꯦ
ꯀ
ꯉꯥꯏ ꯁꯤꯗꯧꯋꯦꯕ ꯇꯟꯅꯅ ꯀꯛꯊꯠꯄ ꯀꯩ ꯌꯥꯝ ꯌꯥꯎꯔꯕꯅꯤꯗ ꯑꯩꯈꯣꯏꯁꯨ
ꯑ
ꯪ ꯃꯤ ꯀꯩꯅꯣ ꯇꯧꯋꯦ ꯈꯪꯅꯔꯛꯄꯗꯒꯤꯩ ꯑꯃꯨꯛ ꯇꯧꯕ
ꯎꯝ ꯅꯍꯥꯟ ꯂꯥꯏ ꯍꯔꯥꯎꯕꯗꯨꯗ ꯍꯥꯏꯔꯝꯃꯗꯤ
ꯑꯗꯨꯝ ꯀꯥꯟꯗ ꯀꯩꯅꯣ ꯇꯧꯗꯤꯌꯦ ꯑꯗꯨꯔꯅꯤ